ꯎꯝ ꯎꯝ ꯇꯥꯔꯦ
ꯎꯝ ꯅꯦꯠꯋ꯭ꯔꯛ ꯅꯨꯡꯉꯥꯏꯕꯁꯤ ꯌꯥꯝ ꯅꯨꯡꯉꯥꯏꯀꯣ
ꯅꯨꯡꯉꯥꯏꯔꯒꯅ ꯐꯠ ꯐꯪꯕ ꯅꯨꯡꯉꯥꯏꯔ ꯇ꯭ꯔꯒꯅ ꯌꯦꯑꯣ ꯉꯔꯥꯡꯒꯤ ꯄꯩꯁꯥ ꯅꯠꯇꯕꯗ ꯅꯨꯡꯉꯥꯏꯔꯛꯇ꯭ꯔꯤꯉꯩ ꯃꯔꯛꯇꯨꯗ ꯑꯃꯨꯛ ꯀꯩꯅꯣꯅꯦꯕ ꯃꯩꯅꯦꯕ
ꯑꯁ ꯁꯔꯃ ꯑꯩ ꯋꯥꯔꯤ ꯑꯃ ꯂꯤꯕꯤꯒꯅꯦ ꯏꯁꯤꯡ ꯆꯥꯎꯈꯤꯕꯒꯤ ꯋꯥꯔꯤꯗꯣ ꯉꯁꯥꯏ ꯏꯁꯤꯡ ꯆꯥꯎꯈꯤꯕꯒꯤ ꯅꯤꯡꯁꯤꯡꯉꯛꯄꯒꯤ ꯋꯥꯔꯤ ꯂꯤꯒꯦꯕ ꯃꯃꯥꯡ ꯃꯃꯥꯡ ꯃꯃꯥꯡ ꯑꯣꯏꯗꯣꯏꯅꯤꯀꯣ ꯆꯍꯤ ꯑꯅꯤꯒꯤ ꯃꯃꯥꯡ ꯑꯣꯏꯗꯣꯏꯅꯦꯕꯀꯣ ꯑꯗꯨꯗꯏꯗ ꯏꯁꯤꯡ ꯑꯩꯈꯣꯏꯒꯤ ꯏꯁꯤꯡ ꯀꯥꯏꯗ꯭ꯔꯥ ꯀꯩꯩꯅꯧꯕꯗ ꯑꯁꯤꯒꯤ ꯑ ꯑꯣꯏꯅꯥꯝ ꯊꯤꯡꯉꯦꯜꯗ ꯏꯁꯤꯡ ꯀꯥꯏꯗ꯭ꯔꯥ ꯑꯗꯨꯗꯒꯤ ꯑꯣꯏꯅꯥꯝ ꯊꯤꯡꯉꯦꯜꯒꯤ ꯏꯁꯤꯡ ꯀꯥꯏꯕꯁꯦ ꯑꯩꯈꯣꯏꯒꯤ ꯁꯤꯗꯩꯁꯤ ꯌꯧꯔꯛꯄ ꯄꯁꯦ ꯅꯣꯡꯉꯥꯜꯂꯝꯂꯝꯗꯥꯏ ꯃꯃꯤ ꯁꯥꯔꯤꯕ ꯑꯗꯨꯋꯥꯏꯗꯨꯗ ꯏꯁꯤꯡꯁꯦ ꯀꯥꯏꯒ꯭ꯔꯦ ꯀꯥꯏꯒ꯭ꯔꯦ ꯇꯧꯔꯛꯄꯁꯤꯗ ꯑꯩꯈꯣꯏꯁꯦ ꯑꯣꯏꯅꯥꯝ ꯊꯤꯡꯉꯦꯟꯗ ꯑꯩꯈꯣꯏꯒꯤ ꯑꯩꯈꯣꯏ ꯃꯔꯤ ꯃꯇ ꯂꯩꯕꯀꯣ ꯑꯗꯒꯤ ꯃꯣꯏꯒꯤꯅ ꯄꯥꯎ ꯍꯥꯏꯔꯛꯄꯗꯒꯤ ꯀꯥꯏꯔꯦ ꯍꯥꯏꯕꯗꯒꯤꯗꯤ ꯑꯩꯈꯣꯏꯁꯦ ꯑꯝ ꯅꯨꯃꯤꯠꯇꯨꯃꯗꯤ ꯅꯤꯡꯊꯤꯅꯨꯡꯉꯥꯏꯅ ꯑꯃꯧ ꯇꯨꯝꯅꯗ꯭ꯔꯦꯕꯀꯣ ꯏꯁꯤꯡꯗꯣ ꯀꯥꯏꯗꯒꯤ ꯍꯥꯏꯕꯒꯤ ꯃꯅꯤꯟꯁꯦ ꯂꯣꯏ ꯐꯪꯅꯔꯕꯅꯤꯅ ꯑꯩꯈꯣꯏ ꯁ꯭ꯋꯥꯏꯗ ꯀꯝꯄꯜꯁꯔꯤ ꯌꯧꯔꯛꯀꯅꯤ ꯑꯗꯨꯝ ꯈꯪꯉꯦꯕ ꯅꯛꯅꯔꯕꯅꯤꯅ ꯑꯗꯒꯤꯗꯤꯅ ꯑꯩꯈꯣꯏꯁꯦ ꯅꯣꯡꯉꯥꯜꯂꯛꯄꯒꯤ ꯄꯨꯡ ꯑꯩꯈꯣꯏꯒꯤ ꯑꯃꯝ ꯑꯉꯥꯟ ꯁꯤꯟꯅꯔꯛꯄꯩ ꯃꯇꯥꯡꯁꯤꯅꯤꯅꯦ ꯁꯤꯗꯩꯩꯁꯤꯗ ꯑꯩꯈꯣꯏꯒꯤ ꯑꯩꯈꯣꯏꯒꯤ ꯍꯦꯛ ꯊꯣꯡꯒꯥꯟꯒꯤ ꯂꯝꯕꯤꯁꯤꯗ ꯏꯁꯤꯡ ꯌꯥꯝ ꯄꯤꯛꯅ ꯖ꯭ꯔꯤ ꯌꯥꯎ ꯆꯠꯂꯝꯃꯦꯕ ꯈꯪꯕ꯭ꯔꯥ ꯉꯥꯏꯍꯥꯛꯇꯪ ꯃꯤꯅꯤꯠ ꯇꯔꯥ ꯇꯔꯥꯃꯉꯥꯃꯨꯛ ꯃꯌꯥ ꯑꯣꯏꯔꯝꯒꯗ꯭ꯔꯣ ꯑꯁ ꯑꯗꯨ ꯐꯥꯔꯝꯒꯗ꯭ꯔ ꯈꯪꯗꯦ ꯉꯥꯏꯍꯥꯛꯇꯪ ꯏꯁꯤꯡꯁꯤ ꯖꯔ ꯑꯁ ꯌꯝꯊꯤꯅ ꯀꯜꯂꯤꯍꯦ ꯏꯔꯩꯁꯦ ꯃꯃꯥꯡ ꯃꯃꯥꯡꯗꯒꯤꯅꯦ ꯑꯍꯣ ꯑꯍꯣꯕ ꯃꯌꯥꯝ ꯂꯩꯔꯛ ꯃꯌꯥꯝꯁꯤꯗ ꯐꯥꯎꯗꯣꯔꯛꯄ ꯃꯌꯥꯝꯁꯤꯅ ꯑꯩꯈꯣꯏ ꯂꯝꯕꯤꯁꯦ ꯉꯥꯏꯍꯛꯇ ꯊꯨꯝꯈ꯭ꯔꯦ ꯑꯗꯒꯤ ꯏꯃꯨꯡ ꯆꯪꯁꯤꯜꯂ ꯏꯁꯤꯡꯁꯦ ꯇꯞ ꯇꯞ ꯇꯞꯅ ꯆꯪꯁꯤꯜꯂꯛꯄꯗꯒꯤ ꯑꯩꯈꯣꯏꯒꯤ ꯑꯩꯈꯣꯏꯒꯤ ꯌꯨꯝꯁꯤꯅ ꯑꯩꯈꯣꯏꯅ ꯁꯪꯒꯣꯏꯒꯤꯁꯤꯗ ꯍꯥꯟꯅ ꯐꯖꯅ ꯈꯥꯖꯤꯜꯂꯒ ꯂꯩꯔꯝꯕꯅꯤꯅ ꯁꯪꯒꯣꯏꯒꯤꯗꯤ ꯈꯔ ꯅꯦꯝꯃꯦꯕꯀꯣ ꯌꯨꯝꯐꯝ ꯑꯩꯈꯣꯏꯒꯤ ꯍꯧꯖꯤꯛ ꯂꯩ ꯌꯨꯝꯐꯝꯁꯤ ꯋꯥꯡꯉꯤꯕ ꯁꯪꯒꯣꯏꯁꯤꯃ ꯖꯔ ꯊꯨꯝꯖꯤꯟꯈ꯭ꯔꯦ ꯁꯪꯒꯣꯏꯗꯣ ꯑꯩꯈꯣꯏ ꯂꯩꯕꯅꯤꯅ ꯑꯩꯈꯣꯏꯗꯤ ꯀꯥꯡꯊꯣꯟ ꯀꯔꯤ ꯀꯔꯥꯁꯦ ꯂꯣꯏ ꯊꯨꯝꯕ ꯍꯧꯔꯕꯝꯅꯤꯀꯣ ꯄꯣꯠꯆꯩꯁꯦ ꯑꯩꯈꯣꯏꯁꯦ ꯉꯥꯏꯍꯥꯛꯇꯪ ꯄꯣꯠꯆꯩ ꯊꯥꯡꯗꯣꯛꯄ ꯅꯪꯍꯧꯗ꯭ꯔꯔꯤꯅꯦꯕ ꯃꯗ ꯊꯥꯡꯕꯗ ꯊꯥꯡꯗꯣꯛꯍꯧꯔꯤꯁꯦ ꯐ꯭ꯔꯤꯖ ꯊꯥꯡꯗꯣꯛꯍꯧꯔꯦ ꯐ꯭ꯔꯤꯖꯇꯤ ꯌꯥꯔꯔꯣꯏꯅ ꯑꯗꯨꯗꯨꯒꯅꯦ ꯒꯥꯔꯤꯁꯤꯃꯒ ꯏꯟꯈꯠꯍꯧꯔꯦ ꯑꯩꯈꯣꯏꯒꯤ ꯑꯩꯈꯣꯏꯒꯤ ꯑꯩꯈꯣꯏꯒꯤ ꯌꯨꯝꯐꯝ ꯑꯇꯣꯡꯕꯁꯤꯗ ꯏꯟꯈꯠꯍꯧꯔꯤꯀꯣ ꯑꯗꯨꯗꯨꯒꯅꯦ ꯇꯣꯡꯉꯦ ꯍꯥꯏꯕ ꯌꯐꯝ ꯌꯨꯝꯐꯝꯁꯤꯐꯥꯎꯗ ꯌꯧꯔꯛꯑꯕꯅꯤꯅꯤ ꯃꯥꯒꯤ ꯏꯁꯤꯡꯁꯦ ꯑꯩꯈꯣꯏꯒꯤ ꯑꯍꯣ ꯑꯔꯥꯛ ꯃꯌꯥꯝꯗꯒꯤ ꯐꯥꯎꯒꯠꯂꯒ ꯑꯣ ꯄꯨꯔꯥ ꯊꯨꯝꯕꯗꯩ ꯅꯠꯇꯕ ꯑꯗꯨꯒ ꯑꯩꯈꯣꯏꯒꯤ ꯎꯝ ꯀꯩꯅꯣ ꯑꯩꯈꯣꯏꯅ ꯂꯩꯕ ꯁꯪꯒꯣꯏ ꯁꯪꯒꯣꯏꯗ ꯑꯩꯈꯣꯏꯅ ꯐꯖꯅ ꯂꯩ ꯂꯩ ꯍꯥꯏꯕ ꯖꯒꯥꯗꯨꯃꯗꯤ ꯄꯨꯔꯥ ꯊꯨꯝꯃꯕꯅꯦ ꯑꯗꯨꯗꯤ ꯎꯝ ꯑꯩꯈꯣꯏꯒꯤ ꯎꯝ ꯈꯨꯨ ꯈꯨ ꯃꯌꯥꯝꯃꯨ ꯍꯦꯟꯅ ꯊꯨꯝꯃꯦ ꯑꯗꯨꯗ ꯍꯦꯒꯗꯅꯦ ꯑꯁ ꯀꯥꯅꯔꯁꯤꯗꯤ ꯑꯩꯈꯣꯏ ꯄꯣꯠ ꯆꯩ ꯃꯌꯥꯝꯁꯦ ꯑꯩꯈꯣꯏꯅ ꯍꯨꯝꯀꯠꯇꯅ ꯃꯊꯛꯇ ꯌꯥꯝꯟꯕꯅ ꯌꯥꯟꯕ ꯑꯗꯒꯤ ꯃꯌꯥꯏ ꯀꯥꯁꯤꯅ ꯌꯥꯝꯌꯥꯝ ꯄꯨꯁꯜꯂꯦ ꯑꯩꯈꯣꯏ ꯂꯥꯏꯟꯊꯧꯧ ꯂꯩꯕ ꯀꯥꯁꯤꯗꯤ ꯑꯌꯥꯝ ꯄꯨꯁꯜꯂꯦ ꯁꯤꯗꯅ ꯀꯥꯁꯨ ꯈꯔ ꯆꯥꯎꯕꯅꯤꯅꯀꯣ ꯂꯝꯕꯤ ꯆꯠ ꯐꯪꯪꯂꯛ ꯄꯣꯠꯇꯤ ꯀ ꯈꯣꯡ ꯂꯝꯝꯕꯤ ꯑꯃꯈꯛ ꯃꯤ ꯑꯃꯒꯛ ꯇꯥꯡ ꯆꯠꯄ ꯌꯥꯕ ꯖꯒꯥꯅꯦ ꯑꯩꯈꯣꯏꯅ ꯊꯝꯍꯧꯔꯤꯁꯦ ꯑꯩꯈꯣꯏ ꯆꯠꯅꯅꯕꯒꯤꯅꯦꯅ ꯀꯅꯥꯏ ꯃꯅꯤꯡꯒꯁꯦ ꯂꯣꯏ ꯊꯨꯝꯕꯤꯅꯤꯡꯉ ꯃꯥꯅꯤꯡꯒꯤ ꯀ ꯑꯩꯈꯣꯏꯒꯤ ꯐꯨꯡꯒꯥ ꯂꯥꯏꯔꯨ ꯂꯩꯔꯤꯕ ꯖꯒꯥꯁꯤꯁꯨ ꯌꯥꯝ ꯅꯦꯝꯃꯦꯕ ꯁꯤꯁꯨ ꯑꯩꯈꯣꯏ ꯃꯌꯥꯏ ꯖꯒꯥꯁꯤꯗꯅꯤ ꯇꯣꯡꯉꯤꯁꯦ ꯂꯙꯧ ꯂꯩꯕ ꯖꯒꯥꯁꯤꯗꯅꯦ ꯇꯣꯡꯉꯤꯁꯦ ꯑꯗ ꯀꯈꯤꯗꯤ ꯀꯃꯥꯏ ꯇꯧꯔꯤꯒꯅ ꯊꯕꯛ ꯏꯪꯈꯥꯡꯁꯤꯡꯗꯣ ꯂꯣꯏꯅꯃꯛ ꯄꯩꯁꯟ ꯈꯣꯠꯆꯟꯕ ꯀꯩꯀꯥ ꯂꯣꯏ ꯂꯣꯏꯔꯀꯥꯟꯗꯅꯦ ꯏꯁꯤꯡꯗꯣ ꯆꯥꯎꯞ ꯃꯥꯟꯗꯅꯅꯦ ꯑꯁ ꯑꯋꯥ ꯄꯥꯠꯁꯤꯗꯅꯦ ꯃꯣꯏꯒꯤ ꯀꯩꯅꯣꯁꯦ ꯄꯥꯠꯁꯦ ꯄꯥꯊꯣꯛꯑꯕꯅꯤꯅ ꯉꯥꯁꯦ ꯄꯥꯠꯁꯤꯗꯒꯤ ꯄꯥꯏꯊꯣꯔꯛꯄ ꯃꯌꯥꯝꯗꯤ ꯇꯤꯟꯁꯤꯟꯅꯤꯡꯉꯦꯁꯤꯅ ꯉꯥꯥꯁ ꯐꯥꯏ ꯍꯥꯏꯕ ꯄꯥꯎꯁ ꯂꯣꯏ ꯇꯥꯅꯔꯦꯀꯣ ꯑꯗꯨꯗꯣ ꯁꯣꯔꯧ ꯊꯣꯛꯄꯗꯨꯗꯤ ꯑꯩꯈꯣꯏꯗꯤ ꯉꯝ ꯀꯣꯟꯟꯇ꯭ꯔꯦ ꯇꯔꯛ ꯑꯩꯈꯣꯏꯒꯤ ꯏꯁꯤꯡꯗꯨꯗꯤ ꯐꯥꯔꯝ ꯌꯧꯔꯕꯅꯤꯅ ꯑꯗꯨꯗꯤ ꯃꯤ ꯄꯨꯟꯅ ꯃꯁꯤ ꯏꯄꯥꯥꯏ ꯏꯄꯥꯏꯗꯅ ꯄꯨꯊꯣꯛ ꯊꯣꯛꯅꯩ ꯑꯩꯈꯣꯏꯁꯨ ꯌꯦꯡꯗ꯭ꯔꯦ ꯑꯩꯈꯣꯏꯁꯨ ꯆꯠꯁꯨ ꯆꯥꯠꯇ꯭ꯔꯦ ꯑꯗꯨꯒ ꯑꯩꯈꯣꯏꯒꯤꯗꯤ ꯑꯩꯈꯣꯏ ꯊꯣꯡꯒꯥꯜꯁꯤꯗ ꯑꯣꯏꯅꯅꯦ ꯏꯤꯡ ꯆꯤꯡꯉꯁꯤꯅ ꯑꯩꯈꯣꯏ ꯈ꯭ꯋꯥꯏ ꯃꯃꯥꯡꯉꯤ ꯌꯨꯝꯗꯣ ꯑꯗꯨꯗꯨꯒꯤ ꯁꯤꯦꯔꯤꯁꯤꯗ ꯑꯩꯈꯣꯏꯁꯦ ꯑꯩꯈꯣꯏ ꯈ꯭ꯋꯥꯏ ꯈ꯭ꯋꯥꯏ ꯃꯃꯥꯡꯒꯤꯩ ꯌꯨꯝꯗꯨꯗꯤ ꯊꯨꯝꯗꯦꯕ ꯃꯥꯏ ꯁꯤꯦꯅꯤꯗꯤ ꯄꯥꯏ ꯂꯣꯏ ꯂꯣꯏꯕ ꯈ꯭ꯋꯥꯏ ꯑꯋꯥꯡꯕ ꯁꯦꯔꯤꯗꯨ ꯑꯗꯨ ꯗꯥꯛꯇꯨꯕꯥꯎꯇ ꯏꯁꯤꯡꯗꯨ ꯅꯤꯛ ꯅꯤꯛ ꯂꯥꯎꯔ ꯂꯩꯔꯌꯦꯦꯕ ꯑꯗꯨꯒꯤ ꯖꯒꯥꯗꯨꯗ ꯑꯩꯈꯣꯏꯁꯦ ꯏꯪ ꯁꯣꯍꯜꯂꯤꯦ ꯑꯗꯨꯒꯅꯦ ꯆꯌꯣ ꯉꯥ ꯀꯔꯤ ꯀꯔꯥꯟ ꯇꯨꯡꯍꯟꯕꯤ ꯂꯣꯏ ꯁꯨꯔꯦ ꯉꯥ ꯃꯈꯜ ꯁꯨꯔꯦ ꯐꯥꯏꯁꯦ ꯂꯝꯕꯤꯁꯤꯗꯅꯤ ꯁꯣꯔꯣꯛꯅꯤꯀꯣ ꯑꯩꯈꯣꯏ ꯑꯩꯈꯣꯏꯒꯤ ꯀꯩꯅꯣ ꯍꯥꯏꯁꯦ ꯁꯁꯤꯅꯤ ꯆꯦꯡꯒꯒꯤꯁꯦ ꯇꯤꯟ ꯑꯅꯤ ꯐꯥꯔꯅ ꯆꯤꯡꯉꯦ ꯑꯩꯅ ꯑꯃ ꯆꯤꯡꯉꯦ ꯑꯩꯈꯣꯏꯗꯥꯅ ꯑꯃ ꯆꯤꯡꯉꯦ ꯑꯗꯨꯝ ꯑꯩꯈꯣꯏ ꯑꯗꯨꯝ ꯁꯤꯦꯡꯗꯣꯛ ꯁꯤꯟꯖꯤꯟ ꯇꯧꯅꯔꯒ ꯑꯗꯨꯃꯥꯏꯅ ꯑꯁ ꯉꯥꯁꯦ ꯈꯨꯐꯥꯕꯅꯤꯅ ꯈꯪꯉꯕ꯭ꯔꯥ ꯑꯗꯨꯀꯥꯟꯗ ꯑꯩꯈꯣꯏ ꯑꯩꯈꯣꯏ ꯑꯩꯈꯣꯏꯅꯗꯤ ꯌꯥꯝ ꯐꯥꯗꯨꯅ ꯁꯣꯔꯣꯛꯇꯗꯤ ꯕꯣꯔꯥ ꯕꯣꯔꯥꯗꯨꯅ ꯉꯥꯁꯦ ꯄꯨꯁꯟꯅꯔꯤꯁꯦ ꯏꯂꯥꯕꯇ ꯄꯨꯔ ꯍꯥꯏꯖꯤꯗ ꯍꯥꯞ ꯍꯥꯞꯄꯒꯅꯤ ꯉꯥꯁꯦ ꯃꯤ ꯑꯃꯃꯝꯅ ꯀꯤꯂꯣ ꯀꯨꯟ ꯐꯥꯔꯦ ꯀꯨꯟꯊ꯭ꯔꯥ ꯐꯥꯔꯦꯅ ꯊꯥꯡꯉꯥ ꯊꯥꯡꯉꯥ ꯄꯨꯊꯔꯛꯇꯅ ꯃꯈꯣꯏꯁꯤꯡ ꯁꯤꯡꯁꯤꯗ ꯆꯤꯡꯅ ꯆꯤꯡꯅ ꯂꯥꯛꯇꯣꯏꯅꯦꯕ ꯑꯩꯈꯣꯏ ꯂꯥꯏꯔꯤꯛꯇꯒꯤꯁꯨ ꯃꯌꯥꯝ ꯊꯣꯛꯄ ꯑꯣꯏꯅ ꯑꯩꯈꯣꯏꯅ ꯎꯑꯦꯗꯅ ꯑꯩꯈꯣꯏꯗꯤ ꯊꯣꯛꯁꯤ ꯊꯣꯛꯍꯧꯗ꯭ꯔꯦ ꯑꯁ ꯑꯗꯨꯒꯤ ꯏꯁꯤꯡ ꯈꯨꯆꯥꯎꯗꯤ ꯄꯨꯟꯁꯤꯗ ꯑꯍꯥꯝꯕꯅꯦ ꯑꯩꯈꯣꯏ ꯑꯩꯈꯣꯏꯅ ꯍꯦꯛ ꯈꯪꯉꯛꯄꯗꯒꯤ ꯏꯁꯤꯡ ꯀꯥꯏꯔꯒ ꯊꯨꯝꯕ ꯍꯥꯏꯁꯦ ꯑꯗꯨꯅ ꯑꯍꯝꯕꯅꯤ ꯑꯗꯨꯒ ꯀꯥꯟꯆꯤꯄꯨꯔ ꯀꯌꯥꯝꯨꯒ ꯁ꯭ꯋꯥꯏꯗ ꯀꯥꯏꯒꯤ ꯑꯗꯨꯗꯅ ꯅꯥꯎꯝ ꯂꯩꯀꯥꯏ ꯑꯆꯥꯥꯐꯧ ꯌꯧꯏꯤ ꯑꯩꯈꯣꯏ ꯁ꯭ꯋꯥꯏ ꯌꯧꯔꯛꯇꯦꯕ ꯑꯗꯨꯅ ꯑꯃꯨꯛ ꯀꯥꯟꯆꯤꯄꯨꯔꯗ ꯑꯃꯨꯛ ꯏꯟ ꯆꯤꯡꯕ ꯆꯠꯂꯦꯕ ꯑꯗꯨ ꯀꯃꯥꯏ ꯇꯧꯦ ꯀꯦ ꯍꯥꯏ ꯀꯥꯟꯗꯅꯦ ꯑꯩꯈꯣꯏ ꯗꯥꯒꯤ ꯐꯥꯔꯃꯥꯁꯤ ꯐꯝꯐꯝꯃꯤꯕ ꯀꯥꯟꯆꯤꯄꯨꯔꯒꯤ ꯑꯦꯝ ꯌꯨꯒꯤ ꯍꯦꯛ ꯃꯥꯌꯣꯛꯅꯕ ꯃꯌꯣꯛꯅꯕꯗ ꯆꯪꯈꯤꯕ ꯂꯩꯔꯛꯇꯨꯗ ꯑꯗꯨꯗꯥꯏꯗ ꯐꯥꯔꯃꯥꯁꯤ ꯐꯪꯉꯝꯅꯤꯗꯀꯣ ꯑꯗꯨꯗ ꯈꯨꯗꯥꯥꯏ ꯂꯩꯕꯒꯤ ꯑꯗꯨꯃꯥꯏꯅ ꯇꯧꯕꯗ ꯆꯠꯄꯅꯤꯗ ꯑꯗꯨꯝꯕ ꯇꯝꯃꯤꯗꯨꯅꯦ ꯑꯁ ꯀꯥꯦ ꯄ ꯍꯧꯦ ꯊꯣꯡꯒꯣꯡꯗꯨꯗꯅꯦ ꯂꯦꯞꯄꯒ ꯑꯩꯁꯦ ꯑꯅꯤ ꯌꯥꯝ ꯀꯟꯅ ꯆꯥꯎꯕ ꯅꯠꯇꯦꯕ ꯑꯩ ꯑꯉꯥꯡ ꯑꯣꯏꯔꯤ ꯃꯇꯝꯗꯨꯗ ꯑꯩ ꯃꯇꯝꯗꯨꯗ ꯑꯩ ꯀ꯭ꯂꯥꯁ ꯑꯦꯂꯦꯚꯦꯟꯂ ꯀꯩꯅꯣꯝ ꯇꯝꯃꯃꯅꯤ ꯅꯠꯇꯦ ꯀ꯭ꯂꯥꯁ ꯇꯦꯟ ꯀꯥꯔꯃꯅꯤ ꯅꯥꯏꯟꯗ ꯇꯦꯟ ꯅꯥꯏꯟ ꯀꯥꯔꯝꯃꯅꯤ ꯑꯩ ꯅꯥꯏꯟꯇꯤꯟ ꯅꯥꯏꯟꯇꯤ ꯐꯣꯔ ꯑꯗꯨꯋꯥꯏꯗꯅꯦ ꯑꯩ ꯀꯥꯎꯗ꯭ꯔꯦ
ꯏꯁꯤꯡ ꯆꯥꯎꯕꯁꯦ ꯑꯁ ꯌꯦꯡꯕꯁꯦ ꯅꯨꯡꯁ ꯅꯨꯡꯉꯥꯏꯕ ꯉꯥ ꯐꯥꯕꯒꯦ ꯑꯗꯨꯒ ꯊꯧꯗꯣꯛ ꯊꯣꯛꯏꯕ ꯃꯐꯝ ꯃꯐꯝꯗꯨꯒꯤ ꯃꯤꯁꯤꯡꯅꯗꯤ ꯌꯦꯡꯕ ꯂꯥꯛꯄ ꯍꯥꯏꯕ ꯉꯥ ꯐꯥꯕ ꯍꯥꯏꯕ ꯃꯣꯏꯗꯤ ꯁꯥꯎꯅꯤꯡꯉꯝꯗꯣꯏꯅꯦꯕ ꯏꯃꯨꯡꯒ ꯂꯣꯏ ꯆꯪꯖꯔꯒ ꯂꯔꯣꯛ ꯂꯥꯎꯕ ꯑꯗꯗꯒꯤ ꯏꯁꯤꯡ ꯃꯌꯥꯝ ꯆꯥꯎꯕꯗꯣ ꯑꯇꯣꯞꯄ ꯃꯤꯅꯕꯨꯗꯤ ꯃꯌꯥꯝ ꯂꯥꯛꯅꯩꯗꯅ ꯏꯁꯤꯡ ꯆꯥꯎꯕ ꯀꯥꯏꯕꯁ ꯌꯦꯡꯕ ꯂꯥꯛꯅꯕ ꯑꯗꯨꯒꯤ
ꯁꯥꯎꯅꯤꯡꯉꯤꯅꯦꯍꯦ ꯑꯗꯨꯒꯤꯗꯤ ꯎꯗꯤ ꯑꯗꯨꯒꯅ ꯑꯩꯈꯣꯏꯁꯦ ꯏꯁꯤꯡ ꯆꯥꯎꯕꯗꯣ ꯍꯟꯊꯔꯦ ꯅꯨꯃꯤꯠ ꯍꯨꯝꯅꯤ ꯃꯔꯤꯅꯦꯀ ꯏꯁꯤꯡ ꯆꯥꯎꯕ ꯍꯟꯊꯔꯛꯑꯒꯦ ꯍꯟꯊꯔꯛꯑꯀꯥꯟꯗꯅꯦ ꯑꯗꯨꯝ ꯏꯃꯨꯡꯗꯣ ꯂꯩꯇ ꯌꯥꯗꯕꯅꯤꯅ ꯁꯤꯠꯄ ꯁꯦꯡꯕ ꯇꯧꯔꯛꯄꯗ ꯑꯁ ꯃꯥꯟꯗꯨꯗ ꯆꯤꯟꯕ ꯊꯕꯛ ꯃꯌꯥꯝꯁꯦ ꯑꯔꯣꯏꯕꯤꯅꯤ ꯈ꯭ꯋꯥꯡꯅ ꯇꯦꯛꯏ ꯃꯈꯥꯒꯤ ꯑꯥꯁꯇꯔ ꯃꯌꯥꯝꯗꯣ ꯑꯃꯨꯛ ꯀꯩꯅꯣ ꯇꯧꯔꯒ ꯎꯝ ꯑꯩꯈꯣꯏꯒꯤ ꯐꯤ ꯐꯤ ꯑꯃ ꯄꯥꯏꯔꯒ ꯃꯥꯏ ꯂꯩꯥꯏꯅꯥꯡ ꯃꯌꯥꯝꯗꯣ ꯑꯃꯨꯛ ꯂꯣꯏ ꯈꯣꯠꯇꯣꯛꯑꯒ ꯏꯁꯤꯡꯗꯣ ꯁꯨꯝꯃ ꯁꯨꯝꯃ ꯁꯨꯝꯃ ꯁꯨꯝꯃꯒ ꯍꯟꯖꯤꯟ ꯍꯟꯖꯤꯟ ꯍꯟꯖꯤꯟ ꯇꯩꯔꯒꯅꯦ ꯑꯩꯈꯣꯏꯅ ꯂꯩꯔꯛꯏꯁꯦ ꯅꯣꯡꯃ ꯅꯤꯅꯤꯒꯤ ꯂꯩꯌꯥꯛꯄꯣꯟꯗꯨꯗ ꯂꯩꯕꯥꯛ ꯂꯩꯍꯤꯡ ꯃꯅꯝ ꯃꯌꯥꯝꯗꯨꯅ ꯑꯁ ꯏꯁꯤꯡ ꯆꯥꯎꯕꯒꯤ ꯈꯨꯋꯥꯁꯤꯗꯤ ꯑꯩ ꯍꯥꯏꯁꯤꯅꯤ ꯑꯩ ꯐꯖꯅ ꯈꯪꯉꯤ ꯑꯗꯨꯃꯗꯤ
ꯑꯗꯨꯒ ꯏꯁꯤꯡ ꯆꯥꯎꯔꯛꯑꯀꯥꯟꯗ ꯃꯌꯥꯝ ꯃꯔꯨ ꯑꯣꯏꯁꯦ ꯊꯛꯅꯕ ꯏꯁꯤꯡꯒꯅꯤꯅꯦ ꯅꯠꯇ꯭ꯔꯥ
ꯃꯥꯅꯤ ꯑꯁ ꯃꯗꯩꯗ ꯑꯩꯈꯣꯏꯗꯨꯗ ꯑꯍꯟꯒꯤ ꯃꯥꯒꯤ ꯃꯥꯡꯒꯣꯟꯜꯗꯨꯗ ꯊꯥꯕꯅ ꯊꯥꯕ ꯗꯥꯏꯅꯤꯡ ꯇꯦꯕꯜꯒꯤ ꯖꯒꯥꯗꯨꯗꯅ ꯗꯥꯏꯅꯤꯡ ꯇꯦꯕꯜꯒꯗ ꯂꯣꯏꯅꯃꯛ ꯊꯥꯡꯒꯠꯂꯤꯅꯤ ꯑꯗꯨꯗꯨꯒ ꯃꯗꯩꯅ ꯇꯨꯝꯗꯅꯕ ꯑꯩꯈꯣꯏ ꯑꯩꯈꯣꯏ ꯃꯤꯁꯦ ꯌꯥꯝꯕꯅꯤꯅꯀꯣ ꯑꯗꯨꯃꯥꯏꯅ ꯇꯨꯝꯃꯦ ꯑꯁ ꯑꯩꯒꯤ ꯃꯌꯥꯏ ꯀꯥꯁꯤꯕꯨꯗꯤ ꯊꯨꯝꯗꯕꯅꯤꯅꯅꯦ ꯃꯥꯏ ꯏꯁꯤꯡ ꯂꯩꯅꯤꯟ ꯆꯪ ꯏꯁꯤꯡꯒꯤ ꯏꯅꯤꯟ ꯀꯩꯀꯥꯗꯣ ꯈꯔ ꯐꯥꯎꯔꯛꯄꯒꯤ ꯑꯩꯈꯣꯏꯒꯤ ꯂꯩꯅꯤꯟ ꯀꯥꯔꯒ ꯕꯦꯠ ꯕꯦꯠ ꯕꯦꯠ ꯂꯥꯎꯖꯕꯩ ꯋꯥꯅꯦꯕꯀꯣ ꯂꯩꯕꯥꯛꯇꯣ ꯑꯗ ꯑꯩꯅ ꯕꯣꯔꯥ ꯀꯩꯀꯥꯗ ꯊꯥꯖꯤꯜꯂꯒ ꯑꯗꯨꯃꯥꯏꯅ ꯇꯧꯔꯒꯅꯦ ꯑꯩꯒꯤ ꯐꯃꯨꯡꯗꯗꯤ ꯑꯗꯨꯝ ꯇꯨꯝꯃꯦ ꯑꯩꯅ ꯑꯗꯨꯝ ꯏꯇꯣꯝꯅ ꯑꯗꯨꯝ ꯇꯨꯝꯃꯦ ꯃ ꯨ ꯂꯥꯛꯄ ꯅꯠꯇꯦꯀꯣ ꯀꯦꯟꯗꯟꯗ ꯍꯥꯜꯂꯒ ꯇꯧꯗꯣꯏꯅꯦ ꯀꯤꯕꯨꯗꯤ ꯀꯤꯗꯦꯕ ꯑꯁ ꯑꯩꯅ ꯑꯗꯨ ꯑꯗꯨꯒꯤ ꯄꯣꯠꯇꯣ ꯑꯃꯨꯛ ꯍꯟꯅ ꯍꯜꯂꯛꯇꯅꯕꯅꯦ ꯑꯩꯈꯣꯏꯅ ꯑꯗꯨꯒꯤ ꯃꯥꯏꯌꯣꯛꯅꯕꯗꯣ ꯑꯃꯨꯛ ꯍꯟꯅ ꯃꯥꯥꯏꯌꯣꯛꯅꯗꯅꯕꯅꯦ ꯑꯩꯈꯣꯏꯅ ꯌꯨꯝꯐꯝꯒ ꯋꯥꯡ ꯉꯥꯡ ꯁꯥꯎꯔꯤꯁꯤꯟꯗ
ꯐꯔꯕꯅꯤ ꯋꯥꯡꯕꯨꯗꯤ ꯋꯥꯡꯉꯦ ꯅꯣꯏꯗ ꯑꯗꯣ ꯍꯧꯖꯤꯛ ꯑꯗꯨ ꯃꯇꯝꯗꯨꯗꯤ ꯆꯞ ꯆꯥꯔꯛꯇꯣꯏꯅꯤ ꯍꯧꯖꯤꯛ
ꯁꯔ ꯀꯗꯣꯏꯅꯤ ꯍꯧꯖꯤꯛ ꯀꯗꯤ ꯋꯥꯍꯉꯅꯤ ꯄ
ꯅꯣꯏꯗꯥ ꯍꯏ ꯃꯃꯥꯡꯒꯤꯗꯣ ꯑꯗꯨꯝꯕꯗꯗꯤ ꯑꯃꯨꯛ ꯅꯦꯝꯍꯧꯔꯗꯣꯏꯅꯦꯕ ꯑꯃꯨꯛ
ꯎꯝ ꯅ ꯍ ꯑꯗꯨꯗꯣ ꯃꯇꯝ ꯑꯗ ꯌꯥꯝ ꯋꯥꯡꯉꯝꯃꯤꯅꯦꯕ ꯑꯗꯣ ꯃꯁꯤꯗꯅ ꯆꯍꯤ ꯇꯔꯥꯃꯨꯛꯀꯤ ꯃꯃꯥꯡꯗ ꯁꯥꯈꯤꯕ ꯌꯨꯝꯅꯦꯕ ꯑꯗꯣ
ꯂꯝꯕꯤ ꯁꯨꯝ ꯊꯣꯟꯖꯟꯅꯔꯛꯄ ꯑꯗꯒꯤ ꯁꯨꯝ ꯃꯥꯡ ꯊꯣꯟ ꯀꯠꯅꯔꯛꯄꯗꯒꯤꯩ ꯑꯗꯨꯗꯨꯅꯦ ꯀꯣꯏꯅꯦ ꯃꯣꯏ
ꯃꯥꯅꯦ ꯃꯥꯅꯦ
ꯈꯪꯗꯦꯗ ꯇꯧꯔꯤꯁꯤ ꯅꯣꯡ ꯆꯨꯔꯗꯤ ꯀꯩꯅꯣꯒ ꯌꯥꯝ ꯍꯥꯏꯅꯏꯅꯦ ꯑꯩꯈꯣꯏ ꯃꯪꯒꯟꯒ ꯈꯔ ꯇꯞꯄꯒ ꯇꯤꯕꯤꯒ ꯀꯩꯅꯣꯝ ꯌꯦꯉꯒ ꯀꯩꯅꯣ
ꯍꯥ ꯍꯥ ꯑꯕꯤ ꯂꯩꯌꯦ ꯆꯁꯤ ꯂꯥꯛꯑꯣ ꯃꯪꯒ ꯀꯩꯅꯣꯒꯤ ꯆꯦꯡꯒꯤ ꯑꯍꯥꯗꯤ ꯑꯁꯨꯕ ꯂꯩ ꯄꯦꯛꯀꯦꯠ
ꯑꯗꯨꯁꯨ ꯀꯩꯅꯣꯗꯤ ꯍꯥꯎꯕꯅꯦ ꯊꯨꯝ ꯈꯔ ꯁꯥꯇꯛ ꯂꯥꯛꯇꯛꯀ ꯇꯧꯔꯗꯤ ꯉꯥꯔꯤ
ꯑꯉꯥꯏꯌꯦ ꯅꯝꯃꯒꯅꯦ ꯇꯤꯜꯍꯧ ꯃꯣꯔꯣꯛꯄꯖ ꯑꯗ ꯇꯤꯜꯍꯧꯒꯨꯝꯕ ꯀꯩꯒꯨꯝꯕ ꯑꯗꯒꯤ ꯃꯔꯣꯏ ꯃꯄꯥꯡ ꯈꯔ ꯁꯣꯏꯖꯜꯂꯦꯗꯅꯀꯣ ꯑꯗꯨꯒꯅ ꯀꯣꯕꯤ ꯐꯨꯜꯗ ꯍꯥꯞꯄꯒ ꯀꯣꯠꯂ ꯀꯣꯠꯂ ꯆꯥꯕ ꯊꯥꯏꯅꯉꯩꯗꯤ ꯑꯗꯨꯒꯨꯝꯕꯗ ꯌꯥꯝ ꯆꯥꯟꯅꯗ꯭ꯔꯥ ꯃꯌꯥꯝꯁꯦ ꯄꯨꯟꯁꯤꯟꯅ ꯄꯨꯟꯁꯤꯟꯅꯔꯒ ꯅꯨꯄꯤꯁꯤꯡꯁꯦ
ꯁꯤꯡꯖꯨ ꯑꯗꯨꯅꯤ ꯁꯤꯡꯖꯨꯁꯨ ꯆꯥꯅꯩ ꯍꯩ ꯔꯥ ꯅꯣꯕꯥꯞ ꯆꯥꯕꯁꯨ ꯃꯇꯝꯗꯨꯒꯤ ꯍ ꯦ ꯑꯗꯨꯅ ꯍꯦꯟꯅ ꯑ ꯀꯩ ꯍꯥꯏꯅꯤ ꯄꯨꯟꯁꯤ ꯃꯥꯜꯂꯦ ꯑꯗꯒꯤ ꯀꯩ ꯍꯥꯏꯅꯤ ꯑꯗꯣ ꯍꯧꯖꯤꯛꯀꯥꯟꯁꯤꯗꯤ ꯐꯦꯁꯟꯗ ꯏꯊꯛꯇ ꯏꯔꯥꯡꯗ ꯃ ꯃꯥꯟ ꯊꯣꯛꯄ ꯂꯣꯏ ꯆꯠꯅꯈ꯭ꯔꯦꯗꯅ ꯑꯗꯣ ꯀꯥꯏꯊꯔꯛꯏ ꯃꯌꯥꯝꯁꯤꯁꯨꯅꯦꯅ ꯀꯥꯏꯔꯛꯏꯅꯦꯨꯛ ꯅꯨꯡꯒꯤ ꯅꯨꯡꯉꯥꯏ ꯊꯥꯏꯅꯒꯤꯁꯦ ꯑꯩꯈꯣꯏꯅꯁꯨ ꯐꯅꯌꯥꯝꯝ ꯎꯍꯧꯋꯦ ꯍꯥꯏꯕ ꯅꯠꯇ꯭ꯔꯁꯨ ꯑꯩꯈꯣꯏꯒꯤ ꯏꯊꯛ ꯊꯣꯡꯕꯁꯤꯡꯅ ꯇꯧꯔꯝꯕꯗꯣ
ꯁꯤꯕꯏꯁ ꯍꯥꯏꯔꯑꯣ ꯍꯥꯏꯔꯣꯑꯣ
ꯈꯪꯉꯦ ꯑꯗꯨꯒ ꯊꯥꯏꯅꯒꯤꯗꯤ ꯇꯥ ꯆꯥꯎꯕ ꯁꯟꯗꯣ ꯑꯝꯇ ꯍꯒꯠꯄꯤꯔꯛꯑꯣ ꯍꯥꯏꯕꯒꯨꯝꯕ ꯍꯧꯖꯤꯛꯇꯤ ꯑꯗꯨꯗꯣ ꯍꯥꯏꯗ꯭ꯔꯦ ꯇꯥ ꯆꯥꯎꯕ ꯑꯩ ꯆꯥꯔꯖꯔꯗꯣ ꯑꯝꯇ ꯀꯥꯏ ꯂꯩꯒꯦ ꯐꯣꯟꯗꯣ ꯀꯥꯏ ꯂꯩꯒꯦꯅ ꯇꯧꯔꯦ
ꯎꯝ ꯈꯔ ꯈꯔ ꯀꯟ ꯀꯥꯟꯅ ꯉꯥꯡꯉꯨ ꯅꯣꯡ ꯆꯨꯕꯒꯤ ꯑꯩꯈꯣꯏꯒꯤ ꯅꯦꯠꯋꯥꯛꯁꯨ ꯅꯨꯡꯉꯥꯏꯇꯦꯕ
ꯑꯣ ꯇꯥꯗꯕ ꯌꯥꯝ ꯇꯞꯄ꯭ꯔꯥ
ꯄꯦꯅꯥꯟꯅ ꯉꯥꯡꯕꯗꯣ ꯍꯧꯖꯤꯛꯇꯤ ꯑꯁꯥꯉꯣꯟꯗ ꯌꯥꯝ ꯍꯧꯔꯝꯕꯅꯤ
ꯑꯗꯩ ꯀꯩꯅꯣ ꯇꯧꯕꯁꯨ ꯌꯥꯎꯋꯦ ꯁꯨꯝ ꯗꯥꯛꯇꯣꯔꯅ ꯁꯨꯝ ꯉꯥꯡꯉꯛꯄꯗꯁꯨꯅꯦ ꯁꯨꯝ ꯇꯥꯔꯝꯕꯗꯒꯤꯩꯀꯣ ꯅꯪꯅ ꯉꯥꯡꯉꯛꯄꯗꯨꯁꯨ ꯑꯩꯅ ꯇꯥꯕꯗ ꯅꯦꯠꯅ ꯑꯣꯏꯗꯣꯏꯗꯤ ꯅꯦꯠꯅꯗꯤ ꯑꯣꯏꯗꯣꯏꯅꯦꯕ ꯑꯗꯨꯗ ꯖꯔꯅꯥꯎ ꯈꯤꯇꯪ ꯊꯨꯖꯜꯂꯛꯄꯁꯨ ꯌꯥꯎꯋꯦ ꯍꯥꯏꯕ ꯅꯪꯅ ꯉꯥꯡꯉꯛꯄꯗ ꯏꯄꯤꯠꯠꯇꯣ ꯃꯥꯒꯤ ꯑꯗꯨꯃꯥꯏꯅ ꯇꯧꯕꯁꯨ ꯌꯥꯎꯏ ꯑꯗꯩ ꯀꯩꯅꯣꯁꯨ ꯈꯪꯗꯦ ꯑꯁ ꯍꯥꯏꯥꯏꯅ ꯅꯨꯡꯊꯤꯟ ꯆꯥꯛꯆꯥ ꯊꯄꯁꯦ ꯉꯥꯏꯍꯥꯛꯇꯪꯅꯦ ꯍꯩ ꯑꯃꯅꯤꯒ ꯆꯥꯗꯤ ꯅꯨꯡꯉꯥꯏꯔꯣꯏꯗ꯭ꯔꯥ ꯁꯤꯤꯇꯛ ꯂꯥꯛꯇꯛ ꯃꯤꯠ ꯌꯥꯌꯥ ꯁꯦꯡꯅꯕ
ꯅꯨꯡꯉꯥꯏꯇꯣꯏꯅꯦ ꯑꯩꯗꯤ ꯍꯩꯅꯧ ꯑꯣꯏꯅ ꯆꯥꯔꯅꯤ ꯍꯩꯅꯧ ꯑꯃꯟꯕ ꯂꯩ
ꯁꯩꯅꯧ ꯑꯩꯈꯣꯏꯒꯤꯗꯣ ꯃꯨꯟꯗꯤ ꯁꯪꯗꯤ ꯁꯪꯉꯦ ꯂꯣꯏ ꯄꯥꯟꯗ ꯄꯥꯜꯂꯒꯅꯦ ꯃꯨꯟꯕꯩ ꯃꯇꯥꯡ ꯋꯥꯠꯂꯤꯕ ꯆꯥꯎꯗꯤ ꯆꯥꯎꯔꯦ
ꯍꯩꯅꯧꯁꯦ ꯎꯝ ꯈꯔ ꯊꯨꯅ ꯃꯨꯒꯟꯕ ꯑꯗꯒꯤ ꯒꯤ ꯈꯔ ꯀꯨꯏꯅ ꯆꯪꯕꯁꯨ ꯂꯩꯕꯖꯥꯠꯅꯦ ꯑꯗꯨꯅꯅꯦꯕ ꯍꯥꯏꯩꯅꯧꯁꯦ ꯍꯧꯖꯤꯛꯁꯦ ꯍꯥꯏꯩꯅꯧꯁ ꯑꯌꯥꯝꯕ ꯌꯥꯝ ꯀꯟꯅ ꯀꯩ ꯍꯥꯏꯅꯤ ꯄꯥꯛꯇꯛꯅꯅ ꯃꯨꯟꯕꯗꯤ ꯑꯣꯏꯅꯗ꯭ꯔꯤꯕ
ꯑꯣꯏꯗ꯭ꯔꯤ ꯑꯩꯈꯣꯏꯁꯨꯅꯦ ꯑꯩꯈꯣꯏꯁꯨ ꯍꯩꯗꯧꯗꯣ ꯌꯥꯝ ꯐꯖꯅ ꯈꯔ ꯑꯍꯥꯟꯕ ꯍꯟꯗꯛꯅ ꯑꯍꯥꯟꯕ ꯑꯅꯤꯔꯛ ꯁꯨꯕ ꯄꯥꯟꯕ ꯑꯍꯥꯟꯕ ꯑꯃꯗꯤ ꯃꯄꯥꯟ ꯊꯔ ꯀꯦꯟꯈ꯭ꯔꯦ ꯑꯗꯣ ꯍꯟꯗꯛꯇꯤ ꯄꯥꯜꯂꯦ ꯀꯨꯟꯊ꯭ꯔꯥ ꯅꯤꯐꯨ ꯄꯥꯟꯖꯕꯁꯦ ꯃꯤꯟꯅ ꯎꯕ ꯃꯐꯝꯗ ꯐꯖꯅ ꯄꯥꯜꯂꯤꯅꯤ ꯑꯗꯨꯒ ꯐꯥꯖꯕ ꯃꯐꯝꯗꯤ ꯐꯥꯖ ꯑꯩꯁꯦ ꯃꯤꯠꯅ ꯎꯕꯁꯤꯅ ꯃꯤꯅ ꯑꯈꯣꯏ ꯔꯣꯝꯒꯤ ꯃꯤꯅ ꯅꯠꯇꯕ ꯃꯤ ꯂꯝꯕꯤ ꯈꯔ ꯅꯛꯑꯦꯕ ꯑꯗꯨꯅ ꯑꯗꯨꯝ ꯍꯦꯛꯇꯣꯛ ꯍꯩꯅꯧ ꯃꯔꯤ ꯃꯉꯥꯃꯨꯛ ꯍꯦꯛꯇꯣꯛꯄꯤꯒ꯭ꯔꯦ ꯍꯧꯖꯤꯛ ꯂꯩꯁꯥꯕꯤ ꯄꯨꯔꯥ ꯐꯥꯔꯀꯥꯟꯗ ꯃꯨꯟꯗ ꯉꯦꯗ
ꯎꯝ
ꯑꯗꯨꯝ ꯇꯣꯛꯑꯕꯩꯗꯅ ꯑꯈꯣꯏꯅꯗꯤ ꯍꯦꯛ ꯍꯦꯛꯄꯒ ꯂꯥꯏ ꯍꯥꯟꯅ ꯀꯠꯂ ꯆꯥꯥꯁꯦ ꯍꯥꯏ ꯍꯥꯏꯅꯔ ꯂꯩꯅꯦꯕ
ꯎꯝ ꯂꯥꯏ ꯍꯥꯟ ꯀꯥꯊꯣꯛꯑꯣ ꯑꯗꯨꯒ ꯑꯗꯨꯝ ꯆꯥ ꯌꯨꯝꯗ ꯄꯥꯟꯕꯅꯤꯅꯀꯣ
ꯎꯝ
ꯑꯈꯣꯏ ꯑꯈꯣꯏꯗꯤ ꯑꯈꯣꯏ ꯃꯥꯥꯟꯅꯅꯦ ꯂꯥꯏꯗ ꯍꯥꯟꯅ ꯀꯠ ꯀꯠꯇꯕ ꯁꯨꯡꯌꯥ ꯌꯥꯗꯦ ꯌꯨꯝꯗ ꯄꯥꯟꯕ ꯄꯣꯠꯆꯩ ꯁꯤꯡꯁꯦ ꯅꯣꯡꯃ ꯄꯥꯟꯕꯁꯤ ꯑꯗꯨꯝ ꯈꯥꯛꯑ ꯊꯝꯗꯣꯏꯅꯦꯕ ꯃꯥꯅ
ꯎꯝ
ꯌꯥꯝ ꯂꯨꯅ ꯈꯟꯕꯗꯣ ꯃꯥꯅ ꯅꯣꯡ ꯄꯥꯟꯕ ꯅꯨꯃꯤꯠꯁꯦ ꯑꯗꯨꯝ ꯂꯥꯏꯟꯊꯧꯗꯅꯦ ꯑꯗꯨꯝ ꯌꯨꯝꯗ ꯌꯦꯟꯗꯦꯝ ꯍꯥꯏꯕ ꯈꯪꯗꯦ ꯑꯃ ꯈꯪꯗꯦ ꯃꯥꯅ ꯂꯣꯏ ꯍꯦꯛꯆꯜꯂ ꯊꯝꯗꯣꯏꯅꯦ ꯑꯗꯨ ꯀꯠꯇꯣꯏꯅꯦꯕ ꯅꯨꯗꯤꯁꯦ ꯐꯣꯟ ꯍꯟꯖꯟ ꯍꯟꯖꯤꯟ ꯇꯧꯔꯛꯑꯦ ꯑꯩꯉꯣꯟꯗ ꯑꯩ ꯑꯝꯇ ꯊꯝꯒꯦ ꯀꯣ
ꯍꯣꯏ ꯍꯣꯏ ꯍꯣꯏ ꯑꯝꯇ ꯄꯥꯏꯈꯥꯄꯤꯌꯨ